ꯑꯥꯎ
ꯇꯥꯕ꯭ꯔꯣ
ꯍꯥ
ꯀꯔꯤ ꯍꯥꯏ ꯀꯩꯁꯨ ꯇꯧꯗꯦ ꯋꯥꯁꯔꯨꯝ ꯆꯠꯂꯒ ꯍꯥꯜꯂꯛꯄꯅꯦ
ꯀꯔꯤ ꯀꯔꯤ ꯍꯥꯢꯕ
ꯋꯥꯁꯔꯨꯝꯝ ꯆꯠꯂꯒ ꯍꯥꯜꯂꯛꯄꯅꯦ
ꯑꯣꯀꯦ ꯑꯩꯒꯤ
ꯀꯩꯗꯧꯔꯦ ꯅꯪ
ꯀꯩꯅꯣ ꯑꯩꯅ ꯑꯩꯅ ꯅꯪ ꯅꯝꯕꯔ ꯄꯤꯕꯗꯣ ꯅꯪ ꯇꯧꯔꯛꯇ꯭ꯔꯣ
ꯇꯧꯔꯛꯑꯦꯅ ꯁꯤꯅꯤꯅ
ꯑꯣꯀꯦ
ꯅꯪ ꯀꯩꯗꯧꯕ ꯅꯪ ꯀꯔꯤ ꯇꯧꯔꯦ ꯍꯥꯏꯕꯅꯣ
ꯑꯝ ꯑꯩꯁꯦ ꯀꯔꯤ ꯀꯔꯤ ꯇꯧꯗꯦ ꯍꯥꯏꯗꯦꯗ
ꯅꯪ ꯍꯧꯖꯤꯛ ꯈꯛꯇ ꯍꯥꯏꯒꯦ ꯇꯧꯔꯝꯕꯗꯣ ꯀꯩꯅꯣ ꯍꯥꯏꯕꯅꯤꯗ
ꯅꯪ ꯀꯔꯤ ꯇꯧꯔꯝꯕ꯭ꯔꯣ ꯍꯥꯏꯕꯅꯤꯗ ꯉꯁꯤ
ꯑꯩꯗꯣ ꯉꯁꯥꯥꯏꯗꯒꯤ ꯅꯪꯒꯤ ꯐ꯭ꯔꯦꯟꯒ ꯋꯥꯔꯤ ꯁꯥꯟꯅꯩꯌꯦ
ꯎꯝ
ꯑꯗꯨ ꯃꯇꯨꯡꯗ ꯌꯥꯗꯕꯒꯤ ꯌꯥꯗꯤ ꯌꯥꯏꯌꯦ ꯑꯗꯨꯕꯨ ꯅꯪ ꯀꯣꯜ ꯇꯧꯔꯛꯑꯦ ꯍꯥꯏꯕꯒꯤ ꯑꯗꯨ ꯇꯣꯛꯈ꯭ꯔꯦ ꯑꯗꯨꯒ ꯑꯃꯨꯛꯀ ꯃꯥꯅ ꯅꯪꯒ ꯇꯧꯋꯣꯅ ꯍꯥꯏꯌꯦ ꯑꯗꯨꯗ ꯑꯩꯅ ꯑꯩꯒꯤ ꯃꯦꯁꯦꯁ ꯌꯦꯡꯗꯦ ꯅꯪ ꯇꯧꯔꯣꯑꯣꯅ ꯍꯥꯏꯈ꯭ꯔꯦ
ꯑꯝ ꯀꯔꯤꯒꯤꯔꯣ ꯃꯥ
ꯅꯕꯥꯅꯤ ꯋꯥꯔꯤ ꯁꯅꯥ ꯂꯩꯔꯤꯗꯤ ꯀꯔꯤꯒꯤꯅꯣ ꯃꯥꯅ ꯑꯇꯣꯞꯄ ꯀꯩꯅꯣꯃ ꯍꯥꯏꯔꯤꯗꯨꯗꯤ ꯅꯪ ꯅꯕꯥꯅꯤ ꯋꯥꯔꯤ ꯁꯥꯕ ꯌꯥꯗ꯭ꯔꯣ
ꯀꯅꯥ ꯈꯪꯒꯦ ꯃꯥꯁꯨ ꯑꯇꯣꯞꯄ ꯁꯥꯅꯤꯡꯕꯩ ꯑꯣꯏꯔꯝꯅꯤꯅ ꯑꯗꯨ ꯑꯩ ꯈꯪꯕ꯭ꯔꯣ
ꯈꯪꯗꯦ
ꯑꯗꯨꯅꯤ
ꯃꯥꯁꯨ ꯑꯇꯣꯞꯄ ꯃꯤꯅ ꯋꯥꯔꯤ ꯁꯥꯟꯅꯁꯦ ꯍꯥꯏꯕ ꯂꯥꯛꯑꯦ ꯍꯥꯏꯕꯅꯤ ꯑꯗꯨꯏ ꯑꯣꯏꯔꯝꯅꯤ
ꯑꯣꯏꯔꯝꯕ ꯌꯥꯏ
ꯀꯩ ꯅꯨꯡꯗꯥꯡꯗꯗꯤ ꯄꯥꯗꯦꯗ ꯅꯨꯡꯊꯤꯟꯗ ꯄꯥꯏ ꯐꯨꯠꯕꯣꯜ ꯐꯨꯠꯕꯣꯜ ꯌꯦꯡꯉꯦꯅ ꯉꯥꯏꯔꯤꯅꯤ ꯀꯩꯅꯣ
ꯉꯥꯏꯕꯤꯌꯨ ꯉꯥꯏꯕꯤꯌꯨ ꯑꯩꯁꯨ ꯌꯦꯡꯒꯅꯤ ꯉꯁꯤꯗꯤ ꯄꯨꯡ ꯈꯔ ꯉꯟꯕꯅꯤꯅ
ꯀꯅꯥꯕꯨ ꯁꯄꯣꯔꯠ
ꯁꯨ
ꯅꯪ ꯁꯨ ꯁꯨꯒꯤ ꯐꯦꯟ ꯅꯠꯇꯦ ꯍꯥꯏꯕ ꯅꯠꯇ꯭ꯔꯣ
ꯅꯠꯇꯦꯗ ꯑꯗꯨꯝ ꯁꯞꯄꯣꯔꯠ ꯇꯧꯒꯦ ꯍꯥꯏꯕꯅꯤ ꯉꯁꯤꯗꯤ ꯑꯗꯨ ꯇꯧꯅꯤꯡꯗ꯭ꯔꯒꯗꯤ ꯑꯇꯣꯞꯄꯗ ꯇꯧꯒꯅꯦꯅ
ꯃꯣꯏꯁꯦ ꯌꯥꯝ ꯍꯩꯕ ꯇꯥꯏꯞꯇ ꯉꯥꯡꯉ ꯂꯩꯔꯦ ꯑꯗꯣ ꯃꯣꯏꯁꯨ ꯄꯣꯠ ꯇꯧꯔꯣꯏ ꯉꯁꯤꯗꯤ
ꯈꯪꯗꯦ ꯌꯥꯝꯗꯤ ꯍꯥꯏꯅꯍꯧꯕꯅꯦ ꯑꯩꯅ ꯐꯦꯁꯕꯨꯛ ꯆꯪꯕꯗꯁꯨ ꯈꯪꯗꯦ ꯑꯗꯣ ꯌꯦꯡꯕ ꯇꯥꯔꯦ
ꯃꯣꯏꯁꯦ ꯋꯥꯔꯜ ꯀꯞ ꯑꯃꯔꯛꯁꯨ ꯉꯝꯗ꯭ꯔꯤꯕ ꯑꯗꯨꯣ ꯃꯆꯤꯟꯗꯤ ꯋꯥꯔꯜ ꯀꯞꯁꯦ ꯑꯅꯤꯔꯛ ꯑꯍꯨꯝꯔꯛ ꯉꯝꯃꯒ ꯍꯟꯗꯛ ꯁꯣ ꯉꯝꯅꯕ
ꯑꯗꯨꯕꯨꯗꯤ ꯉꯥꯡꯍꯧꯋꯤꯅꯦ ꯑꯗꯨ ꯑꯩ ꯔꯨꯅꯥꯡꯗꯨꯗꯤ ꯌꯥꯝ ꯄꯥꯝꯕꯗꯤ ꯑꯣꯏꯗꯣꯏꯅ
ꯁꯨꯄꯥꯝ ꯄꯥꯝꯗꯦꯗ
ꯑꯩꯁꯨ ꯈꯪꯗꯦ ꯃꯥꯗꯤ ꯌꯥꯝ ꯁꯞꯄꯣꯔꯠ ꯇꯧꯅꯤꯡꯕꯗꯤ ꯑꯣꯏꯗꯦ ꯑꯗ ꯑꯗꯣ ꯑꯃꯗꯣ ꯐꯖꯒꯗ꯭ꯔꯅ ꯌꯦꯡꯉꯦ ꯇꯧꯕ
ꯎꯝ ꯌꯥꯏ ꯌꯥꯏ ꯉꯁꯤꯗꯤ ꯈꯔ ꯃꯇꯝ ꯆꯥꯅꯕꯅꯤꯅ ꯌꯦꯡꯉꯒ ꯉꯟꯅ ꯇꯨꯝꯍꯧꯔꯣ
ꯎꯝ ꯅꯨꯡꯉꯥꯏꯅ ꯇꯨꯝꯃꯅꯤ ꯇꯗꯤ ꯑꯁ ꯅꯍꯥꯟꯒꯨꯝꯅ ꯊꯦꯡꯉꯗꯤ ꯑꯩ ꯋꯥꯏꯑ ꯉꯁꯤꯕꯨꯗꯤ ꯈꯔ ꯐꯔꯦ ꯉꯔꯥꯡ ꯐꯥꯎꯗꯤ ꯋꯥꯕꯅꯤ
ꯎꯝ
ꯉꯁꯤꯗꯤ ꯀꯩꯁꯨ ꯇꯧꯗ꯭ꯔꯦ
ꯅꯪꯗꯤ ꯀꯣꯏꯕꯁꯨ ꯀꯣꯏꯕꯁꯨ ꯆꯠ ꯆꯠꯇꯕ꯭ꯔꯣ
ꯑꯩ ꯉꯥꯏꯗ ꯀꯣꯏꯈꯤꯕꯔ ꯑꯩ ꯃꯄꯥꯟ ꯊꯣꯛꯇꯦ
ꯃꯔꯨꯞꯁꯨ ꯂꯩꯇ꯭ꯔꯣ ꯅꯪ ꯑꯗꯨꯋꯥꯏꯗ
ꯂꯩꯗ ꯌꯥꯝꯅ
ꯑꯗꯨꯩ ꯀꯣꯏꯕ ꯆꯠꯂꯗꯅ ꯃꯔꯛ ꯃꯔꯛꯇ
ꯃꯣꯏꯁꯨ ꯃꯇꯝ ꯁꯪꯅꯗꯦꯗ ꯑꯗꯨ ꯑꯩꯁꯨ ꯃꯄꯥꯟ ꯊꯣꯛꯅꯤꯡꯗꯦ ꯑꯥ ꯅꯣꯡ ꯐꯥꯗꯣꯛ ꯊꯣꯛꯄꯗꯨꯅꯤ
ꯃꯇꯝ ꯁꯪꯗꯦ ꯍꯥꯏꯅ ꯀꯣꯏꯔꯣꯏꯗꯗꯤ ꯑꯗꯨ ꯂꯣꯏꯔꯦꯗꯅ
ꯃꯣꯏꯁꯨ ꯃꯇꯝ ꯂꯩꯇꯕꯗꯨꯕꯨ ꯑꯩ ꯏꯊꯟꯇ ꯀꯣꯏꯕ ꯆꯠꯀꯦꯔꯣ
ꯎꯝ
ꯅꯨꯄꯥ ꯀꯣꯏꯔꯗꯤ ꯅꯨꯄꯥꯒ ꯆꯠꯄ ꯌꯥꯕ ꯅꯨꯄꯥꯁꯨ ꯀꯣꯏꯗ꯭ꯔꯤꯕꯅꯤꯅ ꯃꯣꯏ ꯁꯪꯗ꯭ꯔꯗꯤ ꯆꯠ ꯇꯕ ꯇꯥꯕꯅꯤ
ꯅꯨꯄꯥ ꯃꯣꯏꯁꯨ ꯀꯣꯏꯗꯦ
ꯃꯣꯏꯁꯨ ꯃꯣꯏꯗꯤ ꯀꯣꯏꯔꯝꯒꯅꯤ
ꯑꯪ ꯅꯪꯗꯤ ꯅꯨꯄꯥ ꯂꯩꯇꯕꯅꯤꯅ ꯑꯗꯨꯝ ꯀꯣꯏꯗ꯭ꯔꯕꯀꯣ
ꯑꯥꯎ ꯂꯩꯩꯇ ꯀꯣꯏꯗꯦ
ꯑ ꯑꯗꯨꯔꯗꯤ ꯅꯨꯨꯄꯥ ꯑꯣꯏꯅ ꯑꯩ ꯊꯥꯔꯛꯑꯒꯦ ꯅꯪꯉꯣꯟꯗ
ꯊꯔꯛꯑꯁꯨ ꯌꯥꯏꯗ ꯄꯥꯝꯗ꯭ꯔꯦꯗ ꯅꯨꯄꯥ ꯑꯁꯨꯃꯥꯏꯅ ꯂꯩꯕꯅ ꯅꯨꯡꯉꯥꯏꯔꯦ ꯀꯩꯗꯧꯕꯤꯔꯣ ꯃꯇꯝ ꯃꯥꯡꯅꯕꯅꯦ
ꯑꯨꯃꯥꯏꯅ ꯂꯩꯕꯅ ꯅꯨꯡꯉꯥꯏꯔꯕꯣ
ꯅꯨꯡꯉꯥꯏꯅ
ꯑꯦ
ꯑꯗ ꯃꯇꯝ ꯃꯇꯝ ꯂꯥꯛꯄ ꯀꯥꯟꯗ ꯀꯣꯏꯔꯒ ꯂꯣꯏꯔꯦ
ꯎꯝ ꯅꯪꯅ ꯅꯨꯡꯉꯥꯏ ꯑꯩꯗꯤ ꯑꯩꯁꯨ ꯀꯩꯁꯨ ꯍꯥꯏꯕ ꯉꯝꯗꯦꯗ
ꯅꯪꯅ ꯀꯔꯤ ꯍꯥꯏꯒꯦꯔꯣ ꯅꯪꯁꯨ ꯀꯣꯏꯔꯣ ꯅꯪ ꯀꯔꯤ ꯇꯧꯔ ꯂꯩꯕ꯭ꯔꯣ
ꯀꯣꯏꯕ ꯍꯧꯔꯦꯗ
ꯎꯝ ꯀꯦ ꯀ ꯀꯣꯏꯒꯗꯕꯅꯤ ꯅꯨꯄꯥ ꯍꯥꯏꯕꯁꯤꯗꯤ ꯅꯨꯄꯤ ꯀꯣꯏꯒꯗꯕꯅꯤ
ꯅꯨꯄꯤ ꯍꯥꯏꯕꯁꯨ ꯅꯨꯄꯥ ꯀꯣꯏꯒꯗꯕꯅꯤ ꯅꯠꯇ꯭ꯔꯣ
ꯃꯥꯅꯤ ꯑꯩꯗꯤ ꯃꯇꯝ ꯈꯔ ꯂꯩꯈꯤꯒꯦ ꯑꯗꯨꯒ ꯌꯦꯉꯒꯦ
ꯀꯔꯝꯕ ꯀꯔꯝꯕ ꯌꯦꯡꯒꯦ ꯍꯥꯏꯕꯅꯣ
ꯀꯅꯥ ꯈꯪꯕ꯭ꯔꯣꯏ ꯑꯩꯕꯨ ꯅꯨꯡꯁꯤꯕ ꯌꯦꯡꯒꯅꯤꯅ ꯑꯩꯅ ꯅꯨꯡꯁꯤꯕꯗꯤ ꯌꯦꯡꯉꯣꯏꯅꯦ ꯑꯩꯗꯤ ꯑꯩꯅ ꯅꯨꯡꯁꯤꯕ ꯌꯥꯝ ꯌꯦꯡꯃꯟꯕꯒꯤ ꯌꯥꯗ꯭ꯔꯦ
ꯅꯪꯅ ꯅꯨꯡꯁꯤꯕ ꯌꯦꯡꯕꯁꯨ ꯌꯥꯗꯕ ꯃꯤꯅꯤ ꯅꯨꯡꯁꯤꯕ ꯌꯦꯡꯕꯅꯤꯅ ꯑ ꯃꯤꯅ ꯅꯪꯉꯣꯟꯗ ꯅꯨꯡꯁꯤꯔꯛꯄꯗꯅ ꯄꯥꯝꯃꯀꯣ
ꯎꯝ ꯑꯩꯅ ꯅꯨꯡꯁꯤꯕꯗꯣ ꯀꯩꯁꯨ ꯑꯣꯏꯗꯕ ꯑꯗꯨꯒꯤꯀꯣ ꯇꯟꯈ꯭ꯔꯕ
ꯀꯃꯥꯏꯅ ꯀꯥꯏꯗ ꯑꯣꯏꯗꯕ ꯍꯥꯏꯕꯗꯤ
ꯍꯥꯏꯗꯤ ꯎ ꯑꯩꯅ ꯍꯦꯟꯈꯤꯕꯗꯣ ꯑꯗꯨꯒꯤ ꯑ ꯄꯁ ꯑꯗꯨ ꯁꯤꯁꯤꯡꯖꯅꯥ ꯑꯗꯨꯝ ꯂꯥꯏꯊꯣꯛꯄ ꯇꯥꯏꯞ ꯇꯧꯕꯗꯣ ꯑꯗꯨꯒꯤ ꯑꯩꯗꯣ ꯑꯩꯅꯗꯤ ꯅꯨꯡꯁꯤꯔꯔꯣꯏ ꯅꯪꯕꯨꯗꯤ ꯅꯨꯡꯁꯤꯒꯅꯤ ꯑꯗꯨ ꯑꯣꯏꯔꯁꯨ ꯂꯩꯗꯕ ꯑꯩꯅ ꯍꯦꯟꯅꯗꯤ ꯅꯨꯡꯁꯤꯗꯕ
ꯑꯩ ꯑꯩꯕꯨꯗꯤ ꯅꯨꯡꯁꯤꯒꯅꯦꯕ
ꯑꯗꯨ ꯄꯠꯇ꯭ꯔꯣ
ꯑꯩꯕꯨꯗꯤ ꯅꯨꯡꯁꯤꯒꯅꯤꯕ ꯅꯪ ꯍꯥꯏꯕꯗꯣ
ꯍꯥ
ꯑꯩꯕꯨꯗꯤ ꯅꯨꯡꯁꯤꯒꯅꯦꯕ ꯅꯪꯅ ꯍꯥꯏꯕꯗꯣ
ꯑꯩꯅ ꯍꯧꯖꯤꯦ ꯑꯗꯨꯃꯥꯏ ꯍꯥꯏꯕ꯭ꯔꯣ
ꯅꯪꯕꯨꯗꯤ ꯅꯨꯡꯁꯤꯅꯤꯗ ꯍꯥꯏꯕ ꯅꯠꯇ꯭ꯔꯣꯅ
ꯑꯣꯣ ꯌꯥꯏꯅꯦ ꯅꯪꯒꯤꯅꯥꯗꯣ
ꯑ ꯍꯥꯏꯗ꯭ꯔꯗꯤ ꯍꯥꯏꯗ꯭ꯔꯗꯤ ꯌꯥꯔꯤꯗ ꯍꯥꯏꯕ꯭ꯔꯥꯅ ꯍꯥꯏꯕ ꯋꯥꯅꯤꯗ ꯍꯥꯏꯗ꯭ꯔꯁꯨ ꯌꯥꯏꯑꯕ
ꯎꯝ ꯌꯥꯕꯅꯤ ꯀꯩꯖꯥꯟ ꯆꯥꯕ꯭ꯔꯣ
ꯑꯩꯈꯣꯏꯡ ꯁꯤꯁꯦ
ꯎꯝ
ꯎꯝ ꯑꯂꯨꯒ ꯈꯥꯃꯦꯟꯒ ꯑꯗꯨꯒ ꯀ ꯌꯦꯟꯁꯥꯛ ꯑꯀꯪꯕꯗꯣ ꯂꯩ ꯍꯥꯏꯕꯗ ꯑꯗꯨꯣ ꯍꯥꯞꯂꯒ ꯄ꯭ꯔꯦꯁꯔ ꯀꯨꯀꯔꯗ ꯀꯥꯝꯈ꯭ꯔꯦ ꯀꯥꯝꯈ꯭ꯔꯕ ꯃꯇꯨꯡꯗ ꯑꯃꯨꯛ ꯂꯧꯊꯣꯛꯑꯒ ꯎꯝ ꯀꯩꯅꯣ ꯀꯕꯥ ꯀꯔꯤꯄꯣꯠ ꯑꯃꯗ ꯊꯣꯡꯕ
ꯑꯣ
ꯇꯤꯜꯍꯧ ꯆꯅꯝ ꯍꯥꯞꯄꯗꯣ
ꯎ
ꯑꯩꯣꯏꯅ ꯍꯥꯞꯄꯒ ꯆꯥꯈ꯭ꯔꯦ ꯍꯥꯎꯋꯦ
ꯌꯥꯝ ꯑꯩꯈꯣꯏꯗꯤ ꯉꯁꯤ ꯀꯩꯅꯣ ꯌꯦꯟꯗꯦꯝꯒ ꯑꯂꯨꯒ ꯀꯩꯅꯣꯗꯣ ꯑꯁꯤ ꯃꯃꯤꯡꯗꯣ ꯍꯦꯛꯇ ꯍꯥꯏꯕ ꯍꯩꯇꯅꯦ
ꯀꯔꯤꯅꯣ
ꯎꯝ ꯍꯋꯥꯏ ꯆꯔꯥꯛꯀꯤ ꯃꯔꯨꯗꯣ ꯑꯀꯪꯕꯗꯣ ꯌꯦꯜꯂꯣꯗꯣ
ꯑꯆꯥ ꯑꯆꯥ ꯑꯆꯥ ꯑꯆꯥ ꯑꯗꯨꯗꯤ ꯃꯒꯅ ꯍꯥꯏꯋꯥ ꯏꯅꯤ ꯅ
ꯎꯝ ꯎꯝ ꯑꯗꯨꯒ ꯊꯣꯡꯕꯤꯔꯝꯃꯦ ꯑꯗꯨ ꯆꯥꯔꯦ
ꯑꯆꯥ ꯍꯥꯎꯔꯝꯅꯤꯗ
ꯑꯝ ꯍꯥꯎꯋꯦ
ꯑꯣꯀꯦ
ꯅꯪ ꯃꯤ ꯉꯁꯤ ꯀꯅꯥ ꯀꯅꯥ ꯋꯥꯔꯤ ꯁꯥꯟꯅꯩ
ꯉꯁꯤ ꯁꯥꯟꯅꯗꯦ ꯉꯁꯥꯏ ꯏꯕꯥꯅꯤ ꯋꯥꯔꯤ ꯁꯥꯟꯅꯕ ꯅꯠꯇ꯭ꯔꯣ ꯑꯗꯨꯒ ꯑꯃꯔꯛ ꯀꯅꯥꯕꯨꯔꯥ ꯋꯥꯔꯤ ꯁꯥꯟꯅꯩ ꯑꯗꯨꯒ ꯑꯩꯈꯣꯏ ꯅꯣꯏ ꯖꯥꯇꯤ ꯃꯤ ꯑꯃ ꯅꯨꯄꯥ ꯑꯃ ꯋꯥꯔꯤ ꯁꯥꯟꯅꯩ ꯑꯗꯨ ꯑꯗꯨ ꯈꯛꯇꯅꯤ ꯑꯍꯨꯝꯔꯥ ꯃꯔꯤꯔꯥ ꯈꯛꯇ ꯁꯥꯟꯅꯕꯅꯤꯗ
ꯌꯥꯏꯅꯦ ꯑꯩꯁꯨꯨ ꯉꯁꯤꯗꯤ ꯊꯕꯛ ꯆꯤꯜꯂꯦ ꯃꯁꯤ ꯈꯛꯇ ꯑꯃꯨꯛꯀ ꯆꯤꯟꯕ ꯑꯁ ꯑꯩ ꯎꯝ ꯈꯪꯗꯦ ꯑꯗꯨꯝ ꯋꯥꯂꯨꯗ ꯑꯩꯁꯨ ꯀꯩꯅꯣꯝꯃ ꯇꯧꯔꯒꯦ ꯊꯥꯕ꯭ꯔꯥ ꯀꯩꯅꯣꯝꯃ ꯇꯧꯔ ꯂꯥꯏꯔꯤꯛ ꯄꯥꯕꯅ ꯐꯔꯅꯤ ꯑꯩ ꯑꯉꯥꯡ ꯂꯧꯕꯁꯦ ꯋꯥꯔꯦ
ꯌꯥꯏꯌꯦ
ꯑꯗꯨ ꯍꯧꯖꯤꯛ ꯂꯥꯏꯔꯤꯛ ꯄꯥꯕꯗ ꯑꯩ ꯆꯪꯒꯗ꯭ꯔꯥ ꯁꯤꯅꯦ ꯑꯩꯅ ꯈꯜꯂꯤꯁꯦ
ꯑꯩ ꯑꯩꯁꯦ ꯑꯦꯛꯖꯥꯝ ꯅꯛꯈ꯭ꯔꯕꯅꯤꯅ ꯑꯁ ꯐꯨꯠꯕꯣꯜ ꯂꯩꯕꯒꯤꯅꯤ ꯅꯠꯇ꯭ꯔꯗꯤ ꯅꯨꯡ ꯅꯨꯡꯗꯥꯡꯁꯨ ꯂꯥꯏꯔꯤꯛ ꯄꯥꯒꯦꯅ ꯈꯟꯕ
ꯑꯗꯨ ꯌꯦꯡꯅꯤꯡꯗ꯭ꯔꯗꯤ ꯌꯦꯡꯒꯅꯨꯅ
ꯌꯦꯡꯅꯤꯡꯗꯕꯩ ꯅꯠꯇꯦ ꯌꯦꯡꯅꯤꯡꯕꯩ ꯌꯦꯡꯕꯩꯅꯦ ꯑꯗꯨꯒꯤꯅꯦ ꯄꯥ ꯂꯥꯏꯔꯤꯛ ꯄꯥꯕ ꯃꯇꯝ ꯁꯪꯗꯕꯗꯣ
ꯑꯗꯨ ꯅꯪꯗꯤ ꯄꯣꯔꯇꯨꯒꯜ ꯁꯞꯄꯣꯔꯠ ꯇꯧꯗꯕꯅꯦ ꯀꯩꯗꯧꯕꯤꯔꯣ ꯑꯇꯣꯞꯄꯗ ꯇꯧꯋꯦ ꯍꯥꯏꯕ꯭ꯔꯥ
ꯉꯁꯤꯁꯦ ꯃꯣꯏꯁꯦ ꯉꯁꯤꯁꯦ ꯃꯣꯏꯁꯦ ꯄꯣꯅꯤꯡꯉꯥꯏ ꯌꯦꯡꯒꯦ ꯇꯧꯕꯅꯤꯗ
ꯃꯣꯏꯗꯤ ꯋꯥꯔꯜ ꯀꯞ ꯂꯧꯗꯦꯅ ꯑꯃꯛ ꯐꯥꯎꯕꯨ
ꯂꯧꯗ꯭ꯔꯤꯗ ꯅꯍꯥꯟꯗꯤ ꯑꯗꯨꯝ ꯄꯣꯔꯆꯨꯒꯥꯜꯗ ꯁꯞꯄꯣꯔꯠ ꯇꯧꯔ ꯀꯥꯔꯛꯄꯅꯤ ꯑꯗꯣ ꯑꯁ ꯃꯣꯏꯒꯤ ꯐꯦꯟꯖꯤꯡꯖꯦ
ꯑꯁ ꯀꯥꯇꯨꯀꯔꯥꯟ ꯉꯥꯡꯅ ꯂꯩ ꯀꯥꯇꯨꯀꯔꯥꯟ ꯍꯥꯏꯕꯗꯤ ꯑꯗꯨꯝ ꯃꯤꯅ ꯑꯩꯈꯣꯏꯅ ꯃꯣꯏꯕꯨ ꯁꯞꯄꯣꯔꯠ ꯇꯧꯕꯤꯔꯁꯨ ꯃꯣꯏꯁꯦ ꯃꯣꯏꯒꯤ ꯀꯔꯤ ꯍꯥꯏꯁꯤꯔꯥ ꯔꯣꯅꯥꯜꯗꯣꯗꯨꯅ ꯍꯦꯜꯂꯦꯅ ꯑꯗꯨꯝ ꯃꯥꯏ ꯍꯥꯏ ꯃꯤ ꯃꯃꯥꯡꯗ ꯍꯥꯏ ꯑꯩꯈꯣꯏꯗꯤ ꯑꯗꯨꯃꯥꯏꯅ ꯇꯧꯋꯦ ꯍꯥꯏ ꯑꯣ ꯐꯔꯦ ꯑꯗꯨ ꯑꯣꯏꯔꯗꯤ ꯉꯁꯤꯁꯦ ꯑꯗꯨꯝ ꯌꯦꯡꯉꯖꯦ ꯑꯩ ꯉꯥꯡꯉꯔꯣꯏꯒꯦꯅ ꯉꯥꯡꯗꯅ ꯂꯩꯕꯅꯤ ꯑꯗꯨꯝ ꯌꯦꯡꯒꯦꯅ
ꯍꯌꯦꯡꯗꯤ ꯃꯣꯏ ꯑꯦꯌꯥꯔꯄꯣꯔꯠ ꯆꯠꯈ꯭ꯔꯅꯤ
ꯎꯝ
ꯌꯨꯝ ꯍꯜꯂꯅꯤ ꯃꯣꯏ ꯐꯥꯏꯅꯦꯜ ꯌꯦꯡꯃꯤꯟꯅꯔꯅꯤ ꯑꯩꯈꯣꯏꯒ
ꯀꯅꯥꯅꯣ ꯑꯣ
ꯄꯣꯔꯇꯨꯒꯜ ꯈꯣꯏ
ꯈꯪꯗꯦꯗ ꯑꯩꯗꯤ ꯎꯝ ꯀꯔꯤꯕ ꯉꯔꯥꯡ ꯕꯣꯜꯕꯨꯗꯤ ꯌꯦꯡꯗꯦ ꯑꯗꯨ ꯑꯣꯏꯖꯨ ꯕ꯭ꯔꯥꯖꯤꯜ ꯉꯝꯗꯕꯗꯣ ꯅꯨꯡꯉꯥꯏꯇꯦꯅꯦ
ꯀ꯭ꯔꯤ ꯀ꯭ꯔꯤ ꯀ꯭ꯔꯤ ꯑꯥ ꯀ꯭ꯔꯤꯗꯣ ꯕ꯭ꯔꯥꯖꯤꯜꯗꯔꯣ ꯑꯣꯀꯦ ꯑꯣꯀꯦ ꯒ꯭ꯌꯥꯟ ꯇꯥꯔꯦ ꯒ꯭ꯌꯥꯟ ꯇꯥꯔꯦ ꯍꯣꯏꯗ ꯑꯁ ꯅꯨꯡꯉꯥꯏꯇꯦꯗ ꯑꯗꯨꯝ
ꯑꯗꯨꯅꯤ ꯀꯞꯄꯤꯅꯤ ꯅꯦꯃꯥꯔꯗꯣ ꯀꯞꯄꯦꯌꯦ
ꯀꯩꯅꯣ ꯅꯪꯁꯨ ꯄꯣꯔꯇꯨꯒꯜ ꯁꯞꯄꯣꯔꯠ ꯇꯧꯔꯗꯤ ꯌꯥꯔꯣꯏꯌꯦ
ꯇꯧꯗ꯭ꯔꯒ ꯂꯣꯏꯔꯦꯅꯦ
ꯍꯟꯒ꯭ꯔꯣ ꯍꯧꯗ꯭ꯔꯤꯀꯥꯟꯗ ꯑꯩ ꯁꯧꯔꯛꯀꯅꯤ
ꯑꯩ ꯁꯥꯎꯔꯛꯀꯅꯤ ꯍꯩꯅꯦ
ꯁꯧꯔꯛꯇ꯭ꯔꯗꯤ ꯃꯣꯏꯒꯤ ꯃꯣꯏꯒꯤ ꯋꯥꯉꯥꯡ ꯁꯉꯥꯡꯗꯨꯗꯤ ꯇꯥꯕꯁꯨ ꯅꯨꯡꯉꯥꯏꯇ꯭ꯔꯒꯥ
ꯐꯔꯦꯅꯦ ꯐꯔꯦꯅꯦ ꯏꯁꯄꯦꯟꯗ ꯁꯞꯄꯣꯔꯠ ꯇꯧꯔꯒ ꯂꯣꯏꯔꯦ ꯀꯩꯗꯧꯕ꯭ꯔꯣ ꯌꯨ ꯑꯦꯁ ꯍꯥꯌꯦꯡ ꯑꯥꯔꯖꯦꯟꯇꯤꯅꯥ ꯂꯩ ꯍꯥꯏꯕ ꯅꯠꯇ꯭ꯔꯣ
ꯍꯣꯏ ꯎꯝ ꯍꯣꯏ ꯄꯨꯡ ꯅꯤꯄꯥꯜ ꯃꯈꯥꯏꯗ
ꯇꯥꯕ꯭ꯔꯣ
ꯇꯞ ꯇꯥꯏꯌꯦ
ꯑꯥ ꯍꯥꯌꯦꯡꯗꯤ ꯌꯦꯡꯒꯅꯤ ꯅꯨꯡꯗꯥꯡꯒꯤ
ꯍꯣꯏ ꯍꯌꯦꯡ ꯌꯦꯡꯗ꯭ꯔꯗꯤ ꯂꯣꯏꯔꯦꯗꯅ
ꯑꯁ ꯅꯨꯡꯗꯥꯡꯒꯤꯗꯤ ꯁꯣꯏꯗꯅ ꯌꯦꯡꯒꯅꯤꯍꯦ ꯄꯨꯡꯗꯣ ꯉꯟꯕꯅꯤꯅ
ꯅꯪ ꯀꯩꯅꯣꯝꯃ ꯍꯧꯖꯤꯛ ꯑꯥ ꯁꯥꯎꯠ ꯑꯦꯁꯤꯌꯥꯟ ꯈꯣꯏꯒꯤ ꯀꯔꯤ ꯀ꯭ꯔꯤꯕꯥ ꯚꯦꯠꯅꯥꯝꯒꯨꯝꯕ ꯏꯟꯗꯣꯅꯦꯁꯤꯌꯥꯟꯒꯨꯝꯕꯒꯤ ꯀꯟꯇ꯭ꯔꯤꯗꯥ ꯑꯣꯛꯀꯨꯝꯕ ꯔꯣꯁ ꯇꯧꯔꯒ ꯀ꯭ꯔꯤꯕ ꯌꯥꯏꯔꯒ ꯃꯨꯟꯍꯟꯕꯗꯣ
ꯎꯝ
ꯊꯣꯡꯗꯕꯤ ꯌꯥꯏꯕꯗꯣ ꯃꯩꯗ ꯑꯗꯨꯗꯣ ꯆꯥꯅꯤꯡꯕ꯭ꯔꯥ
ꯎꯝ ꯆꯥꯕ ꯌꯥꯏ ꯑꯣꯛꯇꯤ ꯂꯣꯏꯅꯗꯤ ꯑꯣꯛ ꯆꯥꯕ ꯌꯥꯏ
ꯑꯃꯦꯡ ꯃꯣꯏꯒꯤꯗꯨ ꯃꯣꯏꯒꯤ ꯁꯒꯨꯜꯗꯣ ꯌꯥꯝ ꯀ꯭ꯔꯤꯛ ꯀ꯭ꯔꯤꯛ ꯂꯥꯎꯔꯒ ꯍꯥꯎꯗꯧ ꯃꯥꯟꯗ꯭ꯔꯣ
ꯑꯧ ꯊꯥꯎꯗ ꯉꯧ ꯃꯣꯏ ꯐꯖꯅ ꯇꯥꯎꯕꯗꯨꯔꯣ
ꯍꯥꯎꯗꯦꯗꯥ ꯃꯣꯏꯒꯤꯗꯣ ꯀꯩꯅꯣꯗ ꯎꯝ ꯍꯤꯇꯔ ꯇꯥꯏꯞꯇ ꯃꯅꯨꯡꯗ ꯃꯩ ꯇꯧꯔꯅꯤꯅ ꯑꯗꯨꯒ